ꯍꯂꯣ
ꯀꯩꯗꯧꯔꯤꯃꯣ
ꯁꯨꯝ ꯂꯩꯔꯝꯕꯅꯦ ꯅꯪꯗꯤ
ꯑꯩ ꯁꯨꯝ ꯍꯧꯣꯡꯗ ꯁꯨꯝ ꯂꯩꯔꯝꯕꯅꯤ ꯏꯃꯥꯟꯅꯕꯅꯤꯅ ꯑꯃ ꯑꯊꯥꯞꯄꯗꯒꯤ ꯁꯨꯅꯥꯞ ꯂꯥꯛꯇꯕ ꯝ ꯂꯩꯌꯦ
ꯑꯣ ꯀꯩ ꯂꯝꯗꯣꯏꯅꯣ
ꯑꯥ ꯊꯥꯡꯒꯗꯣꯏꯅꯦ
ꯑꯣ ꯑꯦꯜꯕꯝꯒ ꯅꯕꯁꯨ ꯔꯥ
ꯎꯝ ꯃꯥꯅꯦ ꯃꯥ
ꯁꯨꯃꯗ ꯕꯨꯂꯦꯠ ꯃꯅꯤꯡꯗ ꯍꯥꯏꯐꯦꯠ ꯇꯣꯡꯉ ꯊꯧꯍꯜꯂꯝꯃꯒ ꯑꯗꯨꯝ ꯂꯣꯏꯁꯤꯟꯈꯤꯕꯗꯣ ꯁꯨꯡꯌꯥ ꯌꯥꯎꯔꯛꯇꯕꯗꯣ
ꯑꯣꯏꯣꯏ ꯃꯤꯃꯁꯨ ꯅꯨꯄꯤꯒꯤ ꯄꯥꯈꯣꯟꯗꯤ ꯊꯋꯥꯏ ꯌꯥꯎꯅ ꯆꯠ꯭ꯔꯖꯥꯠꯅꯤ ꯍꯦ ꯅꯪ ꯈꯪꯗꯕ ꯃꯥꯅꯤ
ꯑꯦ ꯆꯂꯃꯤ ꯆꯂꯃꯦ ꯃꯁꯛ ꯃꯇꯧ ꯐꯖꯔꯤꯗꯧꯕꯗ꯭ꯔꯣ ꯃꯁꯛ ꯃꯇꯧ ꯐꯖꯔꯤꯗꯧ ꯎꯗ꯭ꯔꯣ ꯋꯥꯡ ꯆꯥꯎꯗꯅ
ꯐꯖꯕꯅꯦ ꯐꯖꯕꯅꯦ
ꯍ ꯅꯨꯄꯤꯅ ꯉꯥꯛꯇꯤ ꯉꯥꯎꯅꯔꯝꯖꯣꯏ ꯐꯣꯠꯅꯤ ꯅꯃꯥꯟꯅꯕꯗꯣ
ꯍꯥ
ꯎꯝ
ꯈꯪꯗꯦ ꯃꯤꯅ ꯉꯥꯎꯅ ꯉꯥꯎꯅꯗꯕ ꯃꯁꯥꯅꯗꯤ ꯉꯥꯎꯏ ꯄꯪꯉꯥꯏꯗ ꯍꯥꯏ
ꯃꯁꯥꯅꯗꯤ ꯉꯥꯎꯋꯦ ꯄꯥꯡꯉꯥꯏꯗ ꯍꯥꯏꯌꯦ
ꯎꯝ
ꯎꯝ
ꯑ ꯅꯃꯗꯅ ꯄ ꯀꯣꯏꯔꯦ
ꯑꯣ
ꯅꯝꯕꯣꯣꯟꯒꯤ ꯅꯨꯄꯤꯗꯨꯒꯤ ꯄꯥꯈꯣꯟ ꯆꯠꯄꯗ ꯃꯥ ꯋꯥꯗꯤ ꯋꯥꯖꯔꯝꯃꯤ ꯃꯥ ꯄꯨꯟꯁꯤꯁꯦ
ꯍꯝ ꯍ ꯋꯥꯔ ꯃꯅꯤ ꯃꯥꯔ ꯃꯅꯤ ꯃꯥꯄ ꯆꯄꯗ
ꯎꯝ
ꯃꯥꯅ ꯃꯥꯅ ꯅꯣꯏꯗ꯭ꯔꯤꯁꯦ
ꯅꯪ ꯅꯃꯥꯟꯅꯕꯗꯣ
ꯑꯝ
ꯉꯕꯤꯗꯅꯦ
ꯑꯝ
ꯇꯣꯡꯃꯒꯅꯦ ꯑꯗꯨꯝ ꯀꯣꯏꯆꯠ ꯆꯠꯄ ꯎꯏꯌꯦꯕ
ꯑꯣ ꯑꯜꯇꯣꯡꯒ ꯅꯨꯄꯤꯗꯅ ꯃꯥꯁꯦ ꯀꯅ ꯊꯥꯏꯌꯦ ꯃꯁ ꯃꯁꯥꯖꯦ ꯐꯅ ꯅꯣꯏ ꯄꯦꯅ ꯂꯥꯛꯑꯝꯕꯅꯦ ꯅꯨꯄꯤꯗꯨꯒꯤ ꯍꯦꯛ ꯃꯔꯟ ꯆꯥꯕ ꯍꯧꯕꯗꯒꯤ ꯃꯥꯁꯦ ꯁꯣꯟꯖꯟꯈꯤꯕꯁꯤꯅ ꯁꯣꯟꯖꯟꯈꯤꯕꯁꯤꯅ ꯀꯔꯤ ꯋꯥꯁꯦꯝꯕꯨ ꯇꯧꯔꯝꯃꯣ ꯈꯪꯗꯦ
ꯁꯖ꯭ꯔꯣ ꯋꯥꯏ ꯆꯪ
ꯏꯁ ꯁꯣꯟꯖꯜꯂꯦ ꯌꯥꯗ꯭ꯔꯦꯀꯥ ꯀꯔꯤ ꯀꯔꯤ ꯀꯃꯥꯏꯅ ꯇꯧꯔ ꯃꯈꯥꯡꯗ ꯄꯨꯡꯁ ꯑꯝꯇ ꯁꯣꯟꯖꯜꯍꯂꯦ
ꯁꯨꯃꯥꯏꯅ ꯅꯍꯥꯟ ꯊꯦꯡꯅꯕꯗꯗꯤ ꯑꯌꯥꯝꯕ ꯂꯥꯏꯔꯤꯛ ꯄꯥꯕꯗ ꯇ ꯊ ꯋꯥꯅꯦꯦꯒ ꯍꯥꯏ ꯀ ꯃꯤꯗꯥ
ꯏꯁꯁ ꯃꯥꯅ ꯀꯩ ꯂ ꯍꯥꯏꯕ ꯄꯥꯗꯣꯏꯕ
ꯈꯪꯗꯦꯅꯦ ꯃꯥ ꯍꯟꯗꯪ ꯅꯦꯠ ꯄꯩꯈꯥ ꯊꯥꯏ ꯍꯥꯏꯕꯅꯦ ꯑꯗꯨꯒꯤ ꯂꯥꯏꯔꯤꯛ ꯄꯥꯕꯗ ꯑꯩꯅ ꯀꯣꯏꯁꯟ ꯅꯨꯡꯉꯥꯏꯕ꯭ꯔꯥ ꯍꯪꯕ ꯀꯣꯏꯁꯟꯗꯣ ꯑꯁ ꯑꯔꯨ ꯄꯇ ꯂꯥꯏꯔꯤ ꯄꯥꯗꯕꯤꯗ ꯈꯔꯝꯕꯅ ꯐꯩꯒ ꯍꯥꯏꯖꯤꯜꯂꯛꯏꯅꯦ
ꯎꯝ ꯃꯥꯅ ꯋꯥꯔꯤꯕ ꯁꯣꯟꯖꯜꯂꯤꯗꯨꯗꯤ ꯅꯨꯄꯤꯒꯤ ꯄꯥꯎꯀꯣꯜ ꯆꯣꯠꯄꯗ ꯋꯥꯕ ꯌꯧꯒꯅꯤ ꯅꯨꯡꯁꯥ ꯑꯃꯂꯛꯇ
ꯑꯗꯨꯒꯤꯗꯗꯤ ꯈꯪꯗꯦꯕ
ꯎꯝ ꯉꯔꯥꯡ ꯕꯣꯟ ꯌꯦꯡꯗꯕ꯭ꯔꯣ
ꯉꯔꯥꯡ ꯂꯤꯗꯣ ꯌꯦꯡꯈꯤꯗ꯭ꯔꯦ ꯑꯗꯨꯒ ꯉꯁꯤ ꯑꯌꯨꯛ ꯍꯧꯒꯠꯂꯛꯄꯗ ꯃꯤꯀꯞꯁꯨ ꯊꯣꯛꯇ꯭ꯔꯦꯕꯀꯣ ꯌꯦꯡꯉꯦ ꯇꯧꯔꯝꯕꯅꯦ ꯃꯃꯪ ꯉꯔꯥꯡꯗꯣ ꯅꯨꯃꯤꯠ ꯆꯨꯞꯄ ꯑꯃ ꯑꯌꯨꯛ ꯈꯔ ꯇꯨꯝꯃꯝꯕꯗꯨꯗꯤꯩ ꯁꯨꯡꯛꯇꯣꯛ ꯇꯨꯝꯗꯕꯤꯗ ꯂꯩꯈ꯭ꯔꯕ
ꯑ
ꯅꯍꯥꯟꯒꯤ ꯅꯨꯡꯗꯥꯡꯗꯨꯁꯨ ꯄꯣꯔꯇꯨꯒꯜ ꯉꯥꯏꯔꯤꯅꯦꯅ ꯌꯦꯡꯨ ꯂꯩꯕꯗꯅꯦ ꯇꯨꯝꯗꯕꯤꯗ ꯑꯗꯨꯝ ꯀꯩꯊꯣꯛꯈ꯭ꯔꯕ ꯑꯗꯨ ꯕꯣꯟꯁꯨ ꯂꯥꯛꯑꯦꯗꯅ
ꯑ
ꯑꯗꯨꯗꯣ ꯑꯃꯨꯛ ꯌꯦꯡꯉꯨꯔꯦ
ꯑ
ꯇꯨꯡꯗ ꯋꯥꯃꯟꯈꯤꯅ ꯉꯥꯔꯤ ꯁꯦꯠꯊꯈ꯭ꯔꯦ ꯑꯩꯈꯣꯏ ꯅꯪ ꯅꯪꯒꯤ ꯑ ꯑꯌꯥꯝꯕ ꯁꯦꯡꯃꯥꯏ ꯃꯆꯥꯗꯣ
ꯍꯝ
ꯑꯗꯨꯗꯣ ꯂꯝꯕꯤꯗ ꯑꯩꯅ ꯑꯉꯥꯡ ꯀꯆꯤꯡ ꯍꯜꯂꯛꯄꯗ ꯊꯦꯡꯅꯩꯌꯦ
ꯑꯣ
ꯑꯗꯨꯒꯗ ꯃꯥꯅ ꯑꯩꯅ ꯀꯩꯗꯧꯔꯃꯤꯅꯣ ꯆꯠꯁꯤꯜꯂꯥꯛꯑꯣ ꯑꯩꯅ ꯑꯩꯈꯣꯏꯗ ꯆꯥꯔꯨꯁꯦ ꯍꯥꯏꯕ
ꯎꯥ
ꯏꯁꯃꯥꯅ ꯑꯦ ꯀꯩꯅꯣ ꯑꯩ ꯀꯥꯜꯂꯤꯁꯤꯗꯤ ꯑꯩꯒꯤ ꯑꯩꯒꯤ ꯀꯩꯅꯣꯗ ꯆꯥꯅꯤꯅ ꯍꯥꯏꯕ
ꯎꯝ
ꯃꯥꯁꯦ ꯀꯩꯅꯣ ꯇꯧꯔꯒ ꯑꯩꯅ ꯍꯣꯁꯇꯦꯜ ꯌꯧꯔꯝꯗꯥꯏꯁꯤꯗ ꯒꯥꯔꯤ ꯊꯧꯖꯤꯜꯂꯛꯄꯁꯤꯗ ꯃꯥ ꯐꯣꯟ ꯇꯧꯔꯛꯑꯦ
ꯑ
ꯑꯗꯨꯒ ꯉꯁꯤꯗꯤ ꯃꯆꯥꯡ ꯊꯥꯔꯨꯁꯤ ꯂꯥꯛꯏ
ꯑ
ꯑꯗꯨꯗ ꯑꯩꯅ ꯀꯩꯗꯧꯔꯒꯦ ꯍꯥꯏꯕ ꯁꯃꯥꯆꯥꯥ ꯑꯃ ꯊꯥꯎꯖ ꯋꯥꯈꯜ ꯅꯨꯡꯉꯥꯏꯇꯦꯁꯤꯅꯦꯕ ꯍꯣꯏ ꯐꯔꯦ ꯐꯔꯦꯅ ꯆꯠꯂꯦ ꯑ ꯃꯥꯏ ꯃꯥꯁꯦ ꯃꯥꯏ ꯀꯥ ꯂꯩꯔꯝꯃꯣꯅ ꯑꯩꯉꯣꯟꯗ ꯐꯣꯟ ꯇꯧꯔꯛꯑꯦ
ꯑꯥ
ꯑꯗ ꯑꯩꯅ ꯍꯣꯏ ꯂꯩꯔꯝꯃꯒꯦꯅ ꯃꯥꯏꯀꯥꯟꯥꯁꯦ ꯊꯖꯠ ꯆꯝꯕꯗ ꯃꯥꯁꯦ ꯂꯥꯛꯇꯕꯤ ꯂꯩꯔꯝꯃꯦꯕ
ꯑꯣ
ꯉꯥꯏꯍꯥꯛ ꯉꯥꯏꯔꯦ ꯑꯗꯒꯤꯗꯤ ꯑꯩꯈꯣꯏꯒꯤ ꯁꯤꯒꯤ ꯒꯦꯠꯀꯤ ꯑꯣꯄꯣꯖꯤꯠꯇ ꯃꯣꯔꯦꯒꯤ ꯆꯤꯟꯖꯥꯛ ꯈꯔ ꯌꯣꯟꯕꯅꯦꯕꯀꯣ ꯀꯥꯅꯕ
ꯍꯥꯥ
ꯑꯗꯨꯗꯒꯤ ꯂꯨꯄꯥ ꯌꯥꯡꯈꯩ ꯄꯤꯕꯅꯤꯅ ꯃꯣꯔꯦꯒꯤ ꯆꯥꯅꯕ ꯑꯃ ꯂꯩ ꯂꯥꯛꯑꯦ ꯅꯨꯗꯜꯁꯀ ꯆꯥꯛꯇꯣ ꯀꯪꯅꯪ ꯅꯣꯏꯊꯠꯂꯒ ꯄꯤꯔꯛꯄ꯭ꯔꯥ ꯀꯩꯅꯣ ꯅꯪ ꯅꯪ ꯂꯥꯛꯕ ꯃꯍꯤ ꯆꯥꯛ ꯑꯃꯒ
ꯑꯝ
ꯑꯗꯨꯒ ꯑꯗꯨꯒ ꯍꯥꯏꯐꯦꯠ ꯆꯥꯁꯤꯜꯂꯦ ꯆꯥꯛꯈꯥꯎ ꯀꯩꯅꯣꯁ ꯈꯔ ꯐꯅꯕꯅꯤꯅ ꯍꯤꯗꯥꯛ ꯊꯛꯄꯗ
ꯎꯝ
ꯑꯗꯒꯤꯗꯤ ꯑꯩꯈꯣꯏꯒꯤ ꯆꯥꯁꯂꯛꯏꯕꯅꯤꯁꯦ ꯑꯗꯨꯒ ꯃꯥꯒꯤ ꯂꯩꯇ ꯊꯣꯛꯂꯦ
ꯑꯣ
ꯑꯗꯨꯒ ꯑꯩꯈꯣꯏꯒꯤ ꯃꯈꯥ ꯊꯪꯕꯒꯤ ꯀꯩꯅꯣꯗꯣ ꯈꯨꯟꯗꯣ
ꯎꯝ
ꯑꯗꯨꯗ ꯆꯪꯉꯒ ꯑꯩꯈꯣꯏꯅ ꯍꯦꯛ ꯍ ꯐꯝꯐꯝ ꯑꯃ ꯂꯩꯇ꯭ꯔꯥ
ꯑꯣꯣꯏ ꯏꯅꯦ ꯍꯣꯏꯒꯤꯗꯣ
ꯑ ꯏꯅꯦ ꯍꯣꯏꯒꯗꯥꯎ
ꯑꯝ
ꯏꯅꯦꯗꯣ ꯃꯎꯟꯒ ꯀꯩꯅꯣꯒ ꯇꯥꯎꯥꯎꯕꯗꯣ
ꯑꯥ
ꯃꯪꯒꯟꯒ ꯇꯥꯎꯗꯣ ꯂꯩꯔꯝꯃꯦ
ꯑ
ꯨ ꯆꯨꯖꯥꯛ ꯆꯝꯐꯨꯠ ꯑꯃ ꯐꯨꯠꯂ ꯂꯩꯔꯝꯃꯦ
ꯑ
ꯈꯔꯣꯏ ꯊꯣꯡꯕ ꯑꯃ ꯂꯩꯔꯝꯃꯦ
ꯑꯣ
ꯑꯗꯨꯒ ꯃꯎꯨꯟꯒ ꯊꯔꯣꯏ ꯊꯣꯡꯕꯗꯨꯅ ꯍꯥꯟꯅ ꯂꯧꯔꯒ ꯇꯪꯈꯥꯏ ꯑꯃ ꯂꯧꯔꯒ ꯆꯤꯡꯕ ꯍꯧꯔꯦ
ꯎꯝ
ꯋꯥꯔꯤꯁꯦ ꯅꯨꯡꯉꯥꯏꯅ ꯁꯥꯟꯅꯔꯝꯕꯅꯦꯕꯀꯣ ꯀꯔꯣꯝꯗꯩꯅꯣ ꯍꯦꯛ ꯀꯩꯅꯣ ꯍꯪꯖꯜꯂꯨꯔꯦꯅꯦꯍꯦ
ꯀꯔꯤ ꯌꯦꯔꯣ
ꯅꯌꯥꯝꯕꯗꯣ ꯃꯃꯥ ꯃꯄꯥ ꯂꯩꯈꯤꯗ꯭ꯔꯦꯗꯅ ꯑꯗꯨ ꯅꯪꯒꯤ ꯃꯥꯒꯤ ꯇꯧꯅ ꯅꯣꯏ ꯕꯕꯥ ꯆꯧꯅ ꯀꯔꯤꯝꯇ ꯄꯥꯎ ꯐꯥꯎꯔꯛꯈꯤꯗ꯭ꯔꯕ ꯈꯣꯠꯈꯤꯗ꯭ꯔꯕ ꯍꯪꯉꯨꯕ
ꯑꯥ
ꯑꯗꯨ ꯃꯥꯅ ꯑꯁ ꯄ꯭ꯔꯦꯝꯒꯤ ꯙꯔꯥ ꯆꯤꯟꯊꯔꯛꯇꯅꯀꯣ
ꯎꯝ
ꯑꯗꯨ ꯀꯞꯄꯦ ꯑꯗꯨꯗꯒꯤꯗꯤ ꯑꯩꯅ ꯑꯦ ꯀꯩꯝ ꯈꯜꯂꯨꯅꯨꯁꯦꯅ ꯍꯥꯏꯔꯒ ꯃꯥꯁꯦ ꯋꯥꯈꯜꯟꯗ ꯅꯨꯡꯉꯥꯏꯇ꯭ꯔꯕꯅꯤꯅ ꯍꯤꯗꯥꯛ ꯇꯪꯈꯥꯏ ꯑꯃꯒ ꯂꯧꯔꯒ ꯃꯄꯨꯝ ꯑꯃ ꯊꯛꯁꯦ ꯁꯤꯅꯦꯕ ꯑꯩꯅ ꯃꯥꯏ ꯕꯤꯠꯇ ꯍꯣꯏ ꯂꯧꯔꯨꯔꯁꯤꯅꯦꯕꯀꯣ ꯑꯩ ꯌꯥꯝ ꯊꯛꯄꯗꯤ ꯉꯝꯗꯧꯕ ꯃꯥꯟꯗꯦꯗꯤ ꯍꯥꯏ ꯑꯗꯨꯒ ꯑꯩꯁꯦ ꯃꯥ ꯇꯪꯈꯥꯏ ꯑꯃ ꯂꯧꯔꯛꯑꯦ
ꯑꯥ
ꯑꯗꯨ ꯊꯛꯑꯦꯗꯅ ꯑꯗꯒꯤꯗꯤ ꯌꯨꯗꯣ ꯑꯍꯥꯟꯕ ꯄꯤꯔꯛꯄ ꯌꯨꯗꯨꯒ ꯑꯅꯤ ꯁꯨꯕꯄꯤꯕ ꯍꯤꯗꯥꯛꯇꯣ ꯑꯗꯨꯒ ꯃꯥꯟꯅꯈꯤꯗ꯭ꯔꯦꯕ
ꯑꯣ ꯀꯩ ꯀꯩ ꯀꯩ ꯑꯣ
ꯑꯃꯗꯨꯅ ꯑꯍꯥꯟꯕ ꯂꯧꯕꯗꯨꯅ ꯆꯝꯅ ꯆꯤꯡꯕ ꯅꯨꯡꯉꯥꯏꯕ ꯍꯥꯏꯇꯥꯔꯦ
ꯑꯣ
ꯑꯗꯨ ꯑꯅꯤꯁꯨꯕꯗꯨꯅ ꯑꯩꯈꯣꯏꯒꯤ ꯀꯥꯊꯤ ꯃꯅꯝ ꯅꯝꯃꯒ ꯈꯥꯕꯤꯗꯣ
ꯑꯣ ꯑꯗꯣ ꯃꯣꯏꯒꯤ ꯍꯤꯗꯥꯛꯇꯣ ꯈꯨꯉꯥꯎ ꯍꯤꯗꯥꯛꯇꯣ ꯃꯣꯏ ꯑꯗꯨꯝ ꯃꯁꯥꯅ ꯁꯨꯡꯖꯔꯤ ꯅꯠꯇ꯭ꯔꯣ
ꯑ ꯃꯣꯏ ꯑꯗꯨꯒꯤꯗꯣ ꯃꯣꯏ ꯈꯨꯟ ꯃꯁꯥꯅ ꯁꯨꯡꯕ ꯃꯥꯜꯂꯤ
ꯎꯝ ꯑꯗꯨ ꯅꯣꯏꯅ ꯉꯔꯥꯡ ꯇꯧꯔꯤꯗꯨ ꯑꯉꯥꯡꯈꯩꯅꯕꯨ ꯒ꯭ꯌꯥꯟ ꯇꯥꯗꯅ ꯃꯄꯥꯜ ꯏꯄꯥꯜ ꯊꯣꯛꯇꯕꯤ ꯁꯣꯝ ꯅꯥꯀꯟꯗ ꯊꯕꯛ ꯏꯪꯈꯥꯡ ꯇꯧꯅꯗꯅ ꯂꯩꯅꯔꯦ ꯅꯣꯏꯅ ꯑꯍꯟ ꯑꯣꯏꯅ ꯒ꯭ꯌꯥꯟ ꯇ ꯇꯥꯒꯗ꯭ꯔꯒ ꯅꯣꯏ ꯑꯅꯤ ꯍꯧꯅꯔ ꯆꯠꯂꯝꯃꯤꯗꯨꯕꯨ ꯐꯖꯅ ꯐꯨꯕ ꯌꯥꯔꯝꯅꯤ ꯅꯣꯏ
ꯀꯩꯅꯣꯍꯦ ꯅꯪꯁꯨ ꯑꯗꯨꯃꯥꯏꯗꯤ ꯍꯥꯏꯅꯣꯍꯦ ꯀꯃꯥꯏꯅ ꯇꯧ ꯑꯩꯈꯣꯏꯁꯨ ꯁꯨꯝ ꯅꯣꯏ ꯁꯨꯝ ꯑꯉꯥꯡ ꯅꯣꯏꯒ ꯑꯗꯨꯝ ꯄꯨꯜ ꯂꯩꯔꯦ ꯑꯗꯨꯒ ꯅꯣꯏ ꯁꯨꯝ ꯎꯝ ꯅꯣꯏꯒ ꯄꯨꯜꯂꯒ ꯊꯛꯑꯣ ꯑꯗꯨꯗꯤ ꯑꯍꯜ ꯑꯩꯈꯣꯏꯒꯤ ꯂꯩꯕ ꯔꯦꯁꯄꯦꯛꯁꯦ ꯅꯣꯏ ꯀꯥꯔꯒ ꯆꯠꯂꯒꯦ
ꯎ ꯑꯗꯨꯒꯤ ꯅꯠꯇꯦꯗ ꯍꯥꯏꯗꯤ ꯁꯣꯝ ꯅꯥꯀꯟꯗ ꯁꯣꯝ ꯅꯥꯀꯟꯗ ꯇꯧꯅꯔꯤꯕ ꯆꯠꯅꯔꯤꯕ ꯅꯤꯇꯤ ꯅꯤꯌꯣꯝꯁꯦ ꯑꯐꯕꯔꯣꯝꯗ ꯃꯥꯡꯖꯤꯟ ꯊꯥꯔꯛꯑꯀꯥꯟꯗ ꯅꯣꯏꯅ ꯍꯦꯛꯇ ꯍꯨꯠ ꯐꯦꯠꯅ ꯍꯥꯏꯗꯣꯛꯎꯕꯗꯣ ꯑꯗꯨꯒꯤ ꯋꯥꯅꯤ ꯗ
ꯀꯩꯁꯨ ꯅꯠꯇꯦꯗ ꯆꯥꯛ ꯆꯥꯔꯦ ꯑꯩꯕꯨꯗꯤ
ꯀꯩ ꯏꯟꯁꯥꯡ ꯆꯥꯔꯕ
ꯍꯋꯥꯏ ꯊꯣꯡꯕ ꯑꯃ ꯇꯧ ꯂꯩꯔꯝꯃꯦ ꯑꯗꯨꯒ ꯀꯥꯡꯃꯦꯠ ꯑꯃꯒ ꯑꯗꯨꯒ ꯆꯥꯁꯤꯜꯂꯦ
ꯑꯣ ꯅꯪꯕꯨ ꯋꯥ ꯀꯛꯅꯤ ꯈꯣꯠꯅꯤꯒ ꯍꯥꯏꯔꯝꯗꯥꯏꯅꯦ ꯀꯃꯥꯏꯅ ꯇꯧꯈ꯭ꯔꯦ ꯑꯗꯨꯅ
ꯀꯛꯇꯣꯏꯅꯦ ꯍꯣꯔꯦꯟ ꯉꯥꯏꯍꯥꯛ ꯂꯩꯔꯒ ꯀꯛꯑꯗꯕꯅꯦ
ꯑꯩ ꯂꯩꯇ꯭ꯔ ꯀꯥꯟ ꯀꯛꯁꯤꯀꯣ
ꯌꯥꯔꯣꯏꯍꯦ ꯅꯣꯏ ꯄꯨꯟꯅ ꯂꯥꯛꯀꯗꯕꯅꯤ
ꯑꯩꯈꯣꯏ ꯀꯟꯅ ꯁꯣꯝ ꯅꯥꯀꯥꯟꯗ ꯋꯥꯛꯀꯤꯡ ꯆꯦꯟꯗꯅ ꯏꯁꯥ ꯁꯦꯝꯗꯅ ꯇꯧꯔꯤꯕ ꯑꯩꯈꯣꯏꯁꯦ
ꯑꯦ ꯅꯣꯏ ꯍꯣꯔꯥꯏ ꯄꯥꯏ ꯍꯟꯗꯣꯏ ꯍꯣꯔꯥꯏ ꯄꯥꯏ ꯍꯟꯗꯣꯏꯅꯤ ꯋꯥꯔꯛꯀꯤꯡ ꯆꯦꯟꯕ ꯃꯁꯥ ꯐꯕꯅ
ꯑꯦ ꯏꯁ ꯖꯨꯒꯦꯗꯤ ꯇꯨꯝꯍꯧ ꯀꯔꯤ
ꯅꯪꯒꯤ ꯅꯃꯥꯟꯅꯕ ꯑꯃꯨꯕ ꯑꯊꯤꯕ ꯃꯆꯠ ꯂꯨꯗꯕ
ꯀꯩꯅꯣꯒꯤ ꯈꯦꯇ꯭ꯔꯤ ꯂꯩꯀꯥꯏ ꯍꯥꯏꯗꯣꯏꯔ ꯊꯧꯕꯥꯜꯗꯒꯤ ꯑꯃ ꯂꯩꯕꯗꯣ ꯈꯪꯕ꯭ꯔ
ꯈꯪꯉꯤ ꯈꯪꯉꯤ
ꯈꯦꯇ꯭ꯔꯤ ꯂꯩꯀꯥꯏꯗꯤ ꯅꯠꯇꯦ ꯊꯧꯕꯥꯜ ꯂꯥꯏ ꯍꯔꯥꯎꯕꯝ ꯕꯖꯥꯔꯗꯒꯤ ꯀꯨꯝꯊꯈ꯭ꯔꯒ ꯂꯩꯕꯗꯣ
ꯍꯣꯏ ꯍꯣꯏ ꯅꯣꯡꯉꯡꯂ ꯑꯗꯨꯗꯒꯤ ꯂꯩꯈꯤꯗꯣ
ꯑꯥ ꯅꯣꯡ ꯉꯥꯡꯈꯣꯡ ꯑꯗꯨꯗꯩꯗꯣ
ꯑꯥ
ꯑꯗꯨꯒꯤ ꯑꯉꯥꯡꯗꯣ ꯂꯥꯏꯔꯤꯛ ꯍꯩꯕꯅ ꯁꯥꯔꯤꯕ ꯑꯗꯨꯒ ꯃꯥꯏ ꯀꯥꯥꯁꯦ ꯉꯥꯏꯍꯥꯛ ꯆꯪꯉꯨꯔꯦ
ꯑꯥ
ꯑꯁ ꯅꯣꯠꯇꯨꯕꯣ ꯃꯤꯊꯥꯏ ꯍꯥꯞꯄ ꯀꯧꯇꯥꯗꯨꯗ ꯍꯥꯞꯄꯤꯅꯦ
ꯃꯤꯊꯥꯏ ꯍꯥꯞꯄꯒ ꯑꯗꯨ ꯄꯨꯂꯞ ꯍꯥꯞꯄꯝꯕ ꯃꯀꯥꯗꯣ ꯍꯧꯗꯣꯛ ꯑꯃ ꯂꯩꯔꯝꯗ꯭ꯔꯣ
ꯍꯧꯗꯣꯡ ꯇꯨ ꯃꯥꯜꯂꯦꯅꯦ ꯆꯧꯀ꯭ꯔꯤꯀꯥꯁꯦ ꯍꯧꯗꯣꯡ ꯃꯇꯨ ꯌꯥꯝ ꯇꯥꯏꯅꯦ
ꯎꯝ ꯆꯧꯀ꯭ꯂꯤꯗꯨꯗ ꯍꯧꯗꯣꯛꯑ ꯑꯃ ꯑꯗꯨꯝ ꯑꯩꯗꯤ ꯆꯪꯕꯕꯨ ꯑꯃꯨꯛ ꯂꯥꯛꯑꯀꯥꯟꯗ ꯃꯥꯏ ꯃꯅꯥꯛꯛꯇ ꯆꯪꯕꯕꯨ ꯀꯤꯗꯅ ꯆꯪꯖꯗ꯭ꯔꯝꯃꯤ ꯑꯗꯨꯝ ꯑꯩꯅ ꯆꯪꯉ ꯗꯤꯡꯒꯤ ꯍꯧꯗꯣꯡꯗꯣ ꯐꯝꯃꯒ ꯑꯗꯨꯝ ꯂꯩꯔꯝꯕ ꯍꯥꯏꯇꯥꯔꯦ
ꯀꯗꯥꯏꯁ ꯃꯥꯒꯤ ꯃꯥꯏ ꯍꯧꯗꯣꯡꯁꯦ ꯀꯩꯅꯣ ꯇꯧꯋꯦ ꯃꯥꯒꯤ ꯊꯣꯡꯅꯥꯎꯗ ꯍꯥꯞꯀꯕ ꯄ꯭ꯔꯗꯥꯔꯗꯣ ꯑꯗꯨꯗꯣ ꯀꯩꯅꯣ ꯇꯧꯔꯒ ꯊꯨꯞꯆꯜꯂ ꯊꯝꯃꯝꯃꯦꯕ ꯃꯥꯅ
ꯎꯝ
ꯑꯗꯨꯒꯤ ꯃꯊꯛꯇꯨꯗꯅꯦ ꯀꯨꯟ ꯃꯥꯂꯦꯝ ꯑꯗꯨ ꯐꯖꯅ ꯇꯥꯏ
ꯑꯣ ꯅꯪ ꯆꯪꯀꯥꯟꯗꯗꯤ ꯍꯧꯗꯣꯡ ꯂꯩꯔꯝꯗ꯭ꯔꯣ
ꯂꯩꯔꯝꯗꯣꯏꯅꯦ ꯑꯩ ꯆꯪꯀꯥꯟꯗꯗꯤ
ꯍꯧꯗꯣꯡ ꯌꯥꯝ ꯆꯥꯎꯗꯕꯤ ꯑꯃ ꯍꯧꯗꯣꯡꯗꯣ ꯑꯩꯈꯣꯏ ꯍꯧꯗꯣꯡ ꯃꯆꯨ ꯎꯠ ꯃꯆꯨꯗꯣ ꯈꯪꯉꯤꯗꯅ
ꯑꯥ
ꯑꯗꯨꯒꯝꯕ ꯍꯧꯗꯣꯡ ꯑꯃ ꯂꯩꯕꯅꯦ ꯑ ꯊꯥꯏꯅꯁꯨ ꯍꯧꯗꯣꯡ ꯑꯃ ꯂꯤꯂꯤꯅ ꯍꯧꯗꯣꯡ ꯑꯃ ꯂꯩꯔꯝꯕꯅꯦ ꯁꯨꯅꯥ ꯀꯟ ꯂꯥꯛꯀꯗ꯭ꯔꯦ ꯀꯥꯏ ꯁ꯭ꯔꯨꯣ ꯈꯪꯗꯦꯅꯦ
ꯂꯤꯂꯤꯗꯣ ꯃꯤꯅ ꯆꯥꯊꯣꯛꯈ꯭ꯔꯕ ꯈꯪꯗ꯭ꯅꯦ ꯑꯩ ꯀꯥꯗꯒ ꯂꯥꯛꯆꯗꯅ ꯀꯣ ꯑꯩꯅ ꯉꯥꯒ ꯄꯤꯖꯗꯅ ꯂꯤꯂꯤꯒꯤꯒ ꯀꯧꯕꯗ ꯆꯦꯜꯂꯛꯄꯅꯦꯕ ꯈꯣꯡꯉꯒ ꯁꯤꯔꯅꯦꯗ ꯍꯗꯣꯗ
ꯑꯝ ꯃꯥꯗꯣ ꯃꯤꯅ ꯆꯥꯊꯣꯛꯄꯤꯈꯤꯕ ꯃꯥꯜꯂꯦ ꯐꯥꯔꯒ
ꯑꯣꯏꯔꯝꯒꯅꯤ ꯁꯥꯏꯗ ꯃꯊꯤꯕꯣꯝ ꯂꯥꯎꯕ ꯆꯥꯕ ꯐꯪꯗꯕ ꯂꯩꯔꯤꯖꯤꯡꯖꯤꯗ
ꯑꯗꯨ ꯑꯗꯨ ꯐꯠꯇꯦꯍꯦ ꯑꯗꯨ ꯇꯧꯔꯣꯏꯗꯃꯤꯅꯦ ꯅꫭꯏꯗꯤ ꯃꯤꯒꯤ ꯅꯨꯡꯁꯤꯅ ꯊꯝꯃꯤꯕ ꯄꯣꯠꯇꯣ ꯃꯌꯥꯝꯒꯤꯗꯤ ꯃꯣꯏꯁꯤ ꯂꯛꯅꯕꯝ ꯑꯣꯏꯔꯤꯅꯦꯕ ꯑꯃꯨꯛꯃꯨꯛꯁꯨ
ꯃꯥꯅꯦ ꯍꯧꯗꯣꯡꯗꫭ ꯌꯥꯝ ꯐꯕꯅꯦ ꯇꯦꯕꯅꯦꯃꯦ
ꯎꯝ
ꯉꯥ ꯈꯔ ꯈꯔ ꯆꯥꯖꯔꯖꯨꯀꯣ
ꯎꯝ
ꯍꯧꯗꫭꯡꯗꫭ ꯌꯥꯝ ꯇꯦꯕꯅꯤ ꯍꯧꯗꯣꯛꯅꯕꯨ ꯉꯥ ꯆꯥꯗꯦꯕ ꯃꯅꯥꯠꯅꯤ ꯃꯣꯏꯗꯤ
ꯉꯔꯥꯡ ꯀꯩꯅꯣ ꯇꯧ ꯃꯥꯜꯂꯤꯅꯦ ꯇꯨꯊꯥꯎꯖꯟ ꯇ꯭ꯋꯦꯟꯇꯤ ꯇ꯭ꯋꯦꯟꯇꯤꯁꯤꯛꯁ ꯀꯤ ꯋꯥꯔꯜ ꯀꯞꯁꯤꯒꯤ ꯕꫭꯜꯗꯣ ꯃꯦꯁꯤꯖꯦ ꯉꯔꯥꯡ ꯒꯣꯜ ꯑꯃꯨꯎꯁꯨ ꯃꯥꯜꯂꯤꯅꯦ
ꯃꯦꯁꯤꯅ ꯑꯃꯨꯛ ꯔꯦꯀꯣꯔꯠ ꯊꯝꯗ꯭ꯔꯒꯗꯨꯗꯤ ꯈ꯭ꯋꯥꯏꯗꯒꯤ ꯌꯥꯝꯕ ꯒꯣꯜꯅꯤꯅ ꯑꯃꯨꯛ ꯄꯥꯄꯦꯁꯨ ꯒꯣꯜ ꯆꯠꯂꯛꯑꯗꯤ ꯃꯦꯁꯤꯒ ꯃꯥꯟꯅꯔꯛꯄꯁꯨ ꯌꯥꯏ ꯅꯠꯇ꯭ꯔꯒ ꯔꯦꯀꯣꫪꯠ ꯊꯣꯒꯥꯏꯔꯛꯄꯁꯨꯌꯥꯏ
ꯎꯝ
ꯄ꯭ꯂꯦ ꯁꯥꯟꯅꯕ ꯈꯨꯗꯤꯡꯒꯤ ꯃꯦꯁꯤꯗꫭ ꯒꫭꯜ ꯑꯗꯨꯝ ꯆꯜ ꯂꯩꯔꯦꯅꯦ
ꯑꯗꯨꯅꯦ ꯃꯣꯏ ꯇꯤꯝꯗꯨꯅ ꯃꯣꯏ ꯇꯤꯝꯗꯨꯅ ꯀꯥꯖꯒꫭ ꯀꯔꯤꯝ ꯀꯥꯏꯗꯦ ꯃꯥꯅ ꯒꯣꯜ ꯆꯟꯒꯤꯅꯨ ꯁꯤꯅꯤ ꯑꯩ ꯍꯥꯏꯅꯤꯡꯉꯁꯤ
ꯎꯝ ꯑꯗꯨꯒ ꯐꯦꯁꯕꯨꯛꯇ ꯋꯥꯆꯦꯞꯇꯅꯦ
ꯍꯝ
ꯇꯧꯋꯅꯦ ꯒꯅꯥꯒꯤ ꯃꯥꯏꯕ ꯑꯐꯥꯎꯕꯗꯣ
ꯑꯥ
ꯑꯗꯨꯒꯤ ꯃꯃꯥꯏꯗꯨꯗ ꯃꯦꯁꯤꯅ ꯕꯣꯜ ꯀꯥꯎꯁꯤꯟꯕꯒꯤ ꯀꯩꯅꯣ ꯃꯤꯝꯁ ꯁꯦꯝꯍꯧꯒꯤꯅꯦ
ꯑꯣ ꯒꯥꯅꯥꯒꯤ ꯃꯥꯏꯕꯗꯨꯅ ꯁꯨꯃꯥꯏꯅ ꯍꯥꯏꯌꯦ ꯍꯟꯗꯛꯀꯤ ꯋꯥꯔꯜ ꯀꯞꯁꯤ ꯇ꯭ꯋꯦꯟꯇꯤ ꯇ꯭ꯋꯦꯟꯇꯤ ꯁꯤꯛꯁꯁꯤꯗꯤ ꯄꯣꫪꯇꯨꯒꯜꯅ ꯂꯧꯒꯅꯤ ꯍꯥꯏꯌꯦ ꯃꯥꯅ ꯃꯟꯇ꯭ꯔ ꯇꯧꯈ꯭ꯔꯦ ꯍꯥꯏꯌꯦꯌꯦ
ꯑ ꯑꯗꯨꯒ ꯅꯍꯥꯟ ꯑꯥꫪꯖꯦꯟꯇꯤꯅꯥꯒ ꯑ ꯍꯧꯖꯤꯛꯀꯤ ꯀꯦꯐꯕꯥꫪꯗꯦꯖ
ꯑꯥ
ꯑꯗꯨꯗꯁꯨ ꯀꯦꯄꫪ ꯕꯥꫪꯗꯦꯒ ꯑꯥꫪꯖꯦꯟꯇꯤꯅꯥꯒ ꯁꯥꯟꯅꯕꯁꯦ ꯃꯥꯅ ꯍꯥꯟꯅ ꯂꯣꯏꯅ ꯎꯊꯣꯛꯇꯅ ꯂꯣꯏꯈ꯭ꯔꯦ
ꯑꯥ
ꯃꯥꯏ ꯃꯟꯇ꯭ꯔꯅꯀꯣ ꯑꯗꯨ ꯀꯦꯄ ꯗꯦꯅ ꯁꯨꯡꯁꯣꯏ ꯁꯣꯏꯗꯅ ꯊꯣꯏꯅꯤꯅ ꯃꯥ ꯊꯒꯠꯂꯛ ꯃꯥꯂꯦ ꯄꯣꯁꯇ
ꯑꯣ
ꯚꯥꯏꯔꯦꯜ ꯆꯠꯇꯅ ꯋꯥꯋꯥꯋꯥ ꯂꯥꯎꯅꯈꯤꯕꯅꯦꯕꯀꯣ ꯑꯗꯒꯤꯗꯤ ꯑꯥꯖꯦꯟꯗꯤꯅ ꯄꯥꯝ ꯗꯕ ꯃꯤꯁꯤꯡꯗꯨꯅ ꯑꯥꯖꯦꯟꯇꯤꯅꯥꯖꯦ ꯄꫭꯔꯅꯤ ꯄꫭꯔꯅꯤꯅ ꯁꯟꯗꯣꯛꯅꯈ꯭ꯔꯦ ꯒꯅꯥꯒꯤ ꯃꯥꯏꯕ ꯑꯐꯥꯎꯕꯗꯨꯅ